ꯌꯥꯔꯕ ꯌꯥꯔꯦ
ꯎꯝ
ꯍꯧꯗꯣꯡꯕ ꯂꯣꯏꯀꯣ ꯃꯤꯗꯤ
ꯍꯥꯥ
ꯍꯧꯣꯡꯇꯣꯡꯒ ꯂꯩꯕ ꯃꯥꯜꯂꯤꯀꯣ
ꯍꯧꯗꯣꯒ
ꯑꯥ
ꯀꯅꯥ ꯑꯩꯕꯣ
ꯎꯝ
ꯍꯦ ꯑ ꯑ ꯍ ꯍ ꯍ ꯀꯔ ꯉ ꯈ
ꯍꯧꯗꯣꯡ ꯂꯩꯕ ꯃꯥꯅꯤ ꯍꯥꯏꯔ
ꯎꯝ ꯑꯗꯨꯅꯦ
ꯎꯝ
ꯈꯨꯟꯗ ꯊꯤꯔꯝꯈ꯭ꯔꯦ
ꯑꯣ
ꯋꯥꯕ ꯎꯝ
ꯍꯦꯡꯅꯦ ꯀꯣꯟꯅꯦ ꯆꯠꯀꯗ꯭ꯔꯣ
ꯍꯌꯦꯡꯁꯦ ꯍꯣꯏ ꯆꯠꯂꯅꯤ ꯆꯠꯂꯒ ꯑꯃꯨꯛ ꯎꯏꯗꯣꯏꯅꯦ
ꯑꯦꯁ ꯇ ꯆꯠꯄ ꯆꯥꯞ ꯃꯥꯅꯔꯤ
ꯅꯍꯥꯟꯁꯨ ꯈꯪꯕ꯭ꯔ ꯑꯩꯈꯣꯏꯗꯣ ꯑꯩꯈꯣꯏ ꯄꯨꯂꯞꯗꯣ ꯆ ꯆꯥꯗꯕꯤꯗ ꯑꯗꯨꯝ ꯆꯠꯂꯦꯕ ꯑꯗꯨꯒ ꯄꯣꯠꯇꯣ ꯂꯧꯔꯒ ꯑꯗꯨꯝ ꯀ꯭ꯂꯥꯁꯔꯨꯝ ꯃꯅꯨꯡꯗ ꯑꯗꯨꯝ ꯄꯨꯈꯠꯄ ꯑꯗꯨꯒ ꯅ ꯇꯧꯕ ꯑꯗꯨꯒ ꯑꯩꯗꯣ ꯑꯩꯒꯤ ꯈꯨꯠꯇꯣ ꯆꯤꯞꯁꯇꯣ ꯄꯥꯏꯔꯒ ꯑꯩꯒꯤ ꯑ ꯆꯤꯟꯗ ꯌꯥ ꯑꯣꯗ ꯕꯤꯗ ꯑꯣꯖꯥꯅ ꯎꯕ ꯂꯣꯏ
ꯆ ꯆꯥꯟ ꯇꯣꯃꯦ ꯂꯩꯗꯤꯅꯣ
ꯆꯥꯛ ꯂꯥꯑꯝꯕ꯭ꯔꯥꯅ ꯑꯦꯁ ꯂꯣꯏꯔꯦ ꯆꯥꯛ ꯌꯥꯝ ꯂꯝꯕ ꯃꯥꯜꯂꯦꯀꯣ ꯍꯥꯏꯔꯒ ꯑꯣꯖꯥꯁꯨ ꯅꯣꯛꯔꯒ ꯂꯣꯏꯔꯦ
ꯑꯣꯏ
ꯑꯩꯈꯣꯏ ꯑꯩꯈꯣꯏꯒꯤ ꯑꯩꯈꯣꯏꯗꯤ ꯌꯥꯝꯅ ꯀꯩ ꯍꯥꯏꯁꯤꯔꯥ ꯌꯥꯝꯅ ꯐꯠꯇꯕꯅꯦ ꯎꯝ ꯀꯣꯏꯁꯤꯡꯗꯔ
ꯑ ꯍ ꯐꯠꯁꯨ ꯐꯠꯇꯦ ꯅꯨꯡꯉꯥꯏꯁꯨ ꯅꯨꯡꯉꯥꯏꯌꯦ ꯑꯩꯈꯣꯏ ꯀꯥꯡꯒꯨꯗꯤ ꯅꯣꯏꯗꯤ ꯑꯗꯨꯃꯥꯏꯅ ꯇꯧꯗ꯭ꯔꯣ ꯑꯣ ꯅꯪꯒꯤꯁꯨ ꯂꯩꯌꯦ ꯍꯥꯥ
ꯂꯩꯌꯦ
ꯀꯌꯥ ꯂꯩꯕ
ꯃꯥꯅꯤ ꯂꯩ
ꯑꯦꯁ ꯌꯥꯝ ꯐꯩꯀꯣ ꯅꯨꯡꯁꯤꯕ꯭ꯔꯣꯅꯦ ꯅꯪꯗꯤ ꯇꯥꯕ꯭ꯔꯣ
ꯇꯥꯌꯦ
ꯅꯨꯡꯁꯤꯕ ꯍꯨꯗꯣꯡꯗꯣ ꯅꯪꯒꯤ
ꯅꯨꯡꯁꯤꯌꯦ ꯀꯩꯅꯣꯅꯦ
ꯑ ꯑꯗꯨꯅꯦ ꯈ꯭ꯋꯥꯏꯗꯒꯤ ꯅꯨꯡꯁꯤꯕꯅꯦ ꯑꯩꯒꯤ ꯍꯩꯗꯣꯡ ꯍꯨꯏꯗꯣꯡ ꯑꯃꯗꯣ ꯎ ꯑ ꯈ꯭ꯔꯤꯁꯃꯥꯁ ꯃꯇꯥꯡꯗ ꯑꯣꯏꯔꯛꯑꯝꯅꯤ ꯑꯩ ꯑꯋꯥꯗꯣ ꯅꯥꯕꯒꯤ ꯁꯤꯈ꯭ꯔꯕ ꯂꯣꯏꯔꯦ ꯑꯗꯨ ꯅꯨꯡꯗꯥꯡ ꯍꯣꯏ ꯑꯗꯨꯝ ꯅꯨꯡꯗꯥꯡꯗꯣ ꯑꯩ ꯑꯩ ꯇꯨꯝꯗ꯭ꯔꯦ ꯀꯥꯞꯇ꯭ꯔꯒ ꯀꯥꯞꯂꯒ ꯀꯥꯞꯂꯒ ꯑꯗꯨꯝ ꯃꯤꯠꯇ ꯑꯗꯨꯝ ꯎꯋꯦꯕ
ꯑꯌꯣ
ꯌꯥꯝ ꯇꯥꯎꯃꯤ ꯀꯌꯥꯝ ꯆꯨꯒꯗꯕ꯭ꯔꯥ ꯑꯩꯍꯥꯛ
ꯃꯃꯤꯠ ꯅꯥ ꯑꯃ ꯎꯗ꯭ꯔꯥ
ꯑꯩ ꯌꯥ ꯑꯗꯨꯅꯦ ꯏꯁ ꯀꯂꯔꯁꯨꯒ ꯌꯥ ꯀꯌꯥꯝ ꯂꯩꯕ꯭ꯔꯥ
ꯑꯃ ꯑꯍꯨꯝ ꯃꯔꯤ ꯂꯩꯔꯝꯕꯅꯦ ꯑꯅꯤ ꯑꯍꯨꯝ
ꯀꯂꯔꯗꯤ ꯀꯂꯔꯗꯤ
ꯔꯦꯠ ꯑꯣꯏ ꯀꯩ ꯑꯣꯏ ꯇꯧꯕ ꯑꯃꯒ
ꯑꯣ ꯑꯩꯉ‌ꯣ ꯅꯨꯡꯁꯤꯀꯣ ꯁꯤꯗꯤ ꯑꯁ ꯌꯥꯝ ꯄꯥꯝꯃꯦ
ꯃꯃꯤꯠꯇ‌ꯣ
ꯎꯝ
ꯅꯥꯎꯔꯤꯅ ꯀꯥꯞꯄꯛꯑ‌ꯦꯅ
ꯍꯥꯥ
ꯅꯥꯎꯔꯤ ꯏꯁꯂꯤꯡ ꯁꯣꯠꯅ ꯀꯥꯞꯄꯛꯑꯦꯅ
ꯑꯩꯌꯥ ꯀꯅꯥꯅ
ꯃꯤꯅ
ꯑꯁ
ꯉꯧꯔꯒ ꯂꯩꯕꯅꯦ ꯑꯃ ꯃꯃꯤꯠ ꯑꯃ
ꯅꯣꯏ ꯆꯩꯗ꯭ꯔꯣ
ꯎꯝ ꯀꯔꯤ ꯍꯥꯏꯔꯨꯗ‌ꯣꯏꯅꯣ ꯃꯤ ꯀꯥꯞꯄꯛꯄꯕꯨ
ꯎꯝ ꯑꯩꯗꯤ ꯁꯥꯎꯔꯤꯅ‌ꯦ ꯑꯩ ꯑꯩ ꯎꯝ ꯁꯥꯎꯔꯅꯤ ꯑꯩꯗꯤ ꯑꯗꯨꯃꯥꯏꯅ ꯇꯧꯔꯗꯤ
ꯃꯤ ꯈꯋꯥꯏꯗꯒꯤ ꯄꯥꯝꯕꯕꯨ ꯑꯩꯗꯤ ꯑꯩꯌꯥ ꯄꯥꯝꯃꯟꯕꯒꯤ ꯄꯥꯝꯃꯟꯕꯒꯤ ꯃꯤ ꯑꯣꯏꯅ ꯂꯧꯈꯔ‌ꯦ ꯑꯩꯗꯤ
ꯃꯤꯅ
ꯃꯤꯅꯦꯅ ꯈꯜꯂꯒ ꯑꯦ ꯑꯩꯗꯤ ꯂꯧꯕꯅꯦꯕ ꯃꯣꯏꯗꯣ ꯎꯝ ꯈ꯭ꯔꯤꯁꯃꯥꯁ ꯃꯇꯥꯡꯗ ꯑꯃꯗꯣ ꯃꯇꯥꯡꯗ ꯑꯃꯗ‌ꯣ ꯁꯤꯈꯔꯕ ꯑꯗꯨꯒꯤ ꯑꯩꯌꯥ ꯑꯩꯗꯤꯀꯣ ꯇꯨꯝꯗ꯭ꯔꯦ ꯑꯗꯨꯝ ꯅꯨꯃꯤꯠꯇ ꯃꯥꯒꯤ ꯆꯥꯛꯗ‌ꯣ ꯑꯗꯨꯝ ꯎꯔꯒ ꯎꯔꯒ ꯂꯩꯌꯦꯕ ꯀꯌꯥꯝꯁꯨ ꯅꯨꯡꯁꯤ ꯅꯨꯡꯁꯤꯕꯔ ꯑꯌꯥ
ꯅꯪꯒꯤꯗꯤ ꯀꯩ ꯃꯆꯨꯅꯣ
ꯍꯥꯥ
ꯅꯪꯒꯤꯗꯣ ꯀꯩ ꯃꯆꯨꯅꯣ
ꯑꯃꯗꯤ ꯑꯥ ꯕ꯭ꯔꯥꯎꯟꯒꯤ ꯇꯥꯏꯞꯇꯀꯣ ꯌꯥꯝ ꯕ꯭ꯔꯥꯎꯟ ꯁꯨ ꯅꯠꯇꯦ ꯂꯥꯏꯠ ꯕ꯭ꯔꯥꯎꯟ ꯍꯥꯏꯇꯥꯔꯦꯀꯣ
ꯑꯥ
ꯑꯗꯨꯅꯦ ꯑꯗꯨꯗꯣ ꯁꯤꯈꯔ‌ꯦ ꯍꯧꯖꯤꯛꯇꯤ ꯕ꯭ꯂꯦꯛ
ꯐꯖꯕ ꯃꯥꯜꯂꯤꯅꯦ
ꯐꯖꯩꯌꯦ ꯍꯣꯏ ꯑꯩ ꯃꯥꯟꯕꯅꯦ
ꯌꯥꯝꯅ ꯐꯖꯩꯌꯦ ꯅꯪꯒꯤꯁꯨ ꯌꯥꯝ ꯐꯖꯩꯌ‌ꯦ ꯁꯤ ꯋꯥꯏꯁꯦ
ꯑꯩꯉꯣꯟꯗꯩ ꯍꯦꯟꯕ꯭ꯔꯕ
ꯍꯥꯥ
ꯅꯪꯉꯣꯟꯗ ꯍꯦꯟꯕ꯭ꯔꯥ ꯅꯪꯒ ꯃꯥꯟꯅꯩꯔꯕ
ꯑꯩꯒ ꯃꯅꯥꯏ
ꯎꯝ
ꯑꯩꯗꯒꯤ ꯍꯦꯅꯤꯡꯉꯥꯏ ꯇꯧꯋꯦ ꯑꯦꯁ
ꯅꯪꯒꯤꯗꯤꯁꯨꯨꯝ ꯃꯆꯨ ꯑꯗꯨꯝ ꯐꯖꯕ ꯃꯥꯜꯂꯦ
ꯑ ꯍꯣꯏ ꯎ ꯌꯥꯝ ꯀꯩ ꯍꯥꯏꯁꯔꯦ ꯌꯥꯝ ꯍꯩ ꯉꯥꯡꯕ ꯌꯥꯝ ꯏꯟꯕꯅꯦ ꯑꯩꯒꯤꯗꯤ
ꯑꯁ ꯑꯃꯗꯤꯀꯣ ꯃꯤꯅꯅꯦ ꯍꯥꯇꯨ ꯍꯟ ꯇꯣꯡꯅꯤ
ꯑꯦ ꯂꯔ
ꯃꯃꯤꯡ ꯖꯨꯒꯣ
ꯎꯝ
ꯑꯦꯅꯤꯃꯤ ꯉꯥꯛꯇ ꯊꯣꯟꯕꯅꯦ
ꯑꯦꯁ ꯌꯥꯝ ꯅꯩꯔꯀꯣ ꯑꯗꯨꯗꯤ
ꯑ
ꯑꯩꯗꯤ ꯏꯆꯥꯅꯦ ꯈꯜꯂꯒ ꯌꯣꯛꯄꯅꯦ ꯑꯩꯗꯤ ꯌꯥꯝꯒ ꯅꯨꯡꯁꯤꯕꯗꯣ ꯍꯣꯏ ꯑꯩꯗꯤ ꯂꯨꯍꯣꯡꯗ꯭ꯔꯁꯨ ꯑꯗꯨꯝ ꯌꯥꯅꯤ ꯑꯩꯗꯤ ꯑꯩꯒꯤꯗꯤ
ꯍꯧꯗꯣꯡ ꯂꯣꯏꯕ ꯑꯃ ꯃꯊꯧ ꯇꯥꯏꯅꯦ ꯑꯗꯨꯗꯤ
ꯍꯥꯥ
ꯍꯧꯗꯣꯡ ꯑꯣꯏꯕ ꯑꯃ ꯃꯊꯧ ꯇꯥꯔ
ꯑꯥꯎ ꯍꯣꯏ ꯍꯣꯏ ꯎꯝ ꯑꯗꯨꯅꯦ ꯌꯥꯝꯅ ꯄꯥꯝꯖꯕꯤꯗꯣ ꯑꯩꯁꯦ ꯅꯣꯏꯁꯨ ꯂꯨꯍꯣꯡꯈ꯭ꯔꯛꯀ꯭ꯔꯤꯔꯥ ꯌꯦꯡꯅꯤꯡꯉꯦ
ꯀꯔꯤꯌꯥ
ꯅꯪꯁꯨ ꯂꯨꯍꯣꯡꯈ꯭ꯔꯣ ꯀꯩꯀꯥꯟꯗ
ꯎ
ꯂꯨꯍꯣꯡꯅꯦ ꯅꯣꯏꯗꯤ ꯎ
ꯀꯩꯕꯥ
ꯀꯩꯀꯥꯟꯅ ꯂꯨꯍꯣꯡꯗꯣꯏꯅꯣ
ꯑꯩ
ꯑꯥꯎ
ꯍꯦ
ꯍꯦ ꯍꯥꯏ ꯑꯦꯁ ꯑꯗꯨꯗꯤ ꯅꯪ ꯂꯨꯍꯧꯔꯣꯏ
ꯂ ꯏꯇ ꯏꯗ ꯍꯧ ꯎꯆꯦ
ꯑꯦꯁ ꯂꯩꯥꯏꯔꯝꯅꯤꯍꯦ ꯆꯤꯟꯊꯅꯨ ꯆꯤꯟꯊꯤꯅꯨ ꯆꯤꯟꯊꯦꯅꯨ ꯆꯤꯟꯊꯤꯕ ꯄꯥꯛꯇꯦꯀꯣ ꯐꯠꯇꯕꯅꯦ ꯐꯠꯇꯕꯅꯦ
ꯑꯩꯅ ꯀꯥꯏ ꯅꯪꯉꯣꯟꯗ ꯀꯩ ꯍꯥꯏ
ꯀꯦ
ꯍꯥꯟꯅ ꯂꯩꯔꯤꯉꯥꯏꯗ ꯇꯣꯛꯅꯈ꯭ꯔꯦꯅ ꯍꯥꯏꯗꯤ
ꯑꯁ ꯇꯧꯅꯔꯣ ꯃꯣꯏꯍꯦ
ꯑꯩ
ꯂꯩꯔꯝꯅꯤ ꯑꯃꯗꯤ ꯂꯩꯔꯝꯅꯤ
ꯅꯪ ꯈꯪꯗꯕꯩꯅꯤ
ꯀꯩꯒꯤ ꯇꯣꯛꯅꯕ꯭ꯔꯥ ꯃꯥꯅ ꯐꯠꯇꯕꯒꯤꯔ ꯅꯪꯅ ꯐꯠꯇꯕꯒꯤꯔ
ꯑꯩꯅ ꯐꯠꯇꯕꯒꯤ ꯑꯇꯣꯞꯄ ꯀꯣꯏꯈ꯭ꯔꯤꯕ
ꯑꯣ ꯅꯪꯅ ꯐꯠꯇꯕꯒꯤ ꯑꯗꯨꯗꯤ ꯅꯪꯁꯦ ꯌꯥꯝ ꯐꯠꯇꯦ ꯎꯝ ꯑꯃꯨꯛꯒ ꯍꯥꯢꯌꯦ ꯁꯤ ꯅꯨꯄꯥꯁꯦ ꯎꯝ ꯅꯣꯏꯁꯦ ꯑꯩ ꯀꯩꯅꯣꯝ ꯍꯪꯒꯦ ꯇꯥꯕ꯭ꯔꯥ ꯇꯥꯕ꯭ꯔꯥ
ꯇꯥꯢꯌꯦ
ꯅꯣꯏꯁꯦ ꯅꯨꯄꯤ ꯀꯃꯥꯏꯅ ꯇꯧꯔꯒ ꯅꯨꯄꯤꯕꯨ ꯄꯥꯝꯕ꯭ꯔꯥ ꯎ
ꯍꯝ
ꯍꯥꯥ
ꯅꯠꯇ꯭ꯔꯒꯅ ꯅꯨꯄꯥꯒꯤ ꯍꯥꯏꯔꯣ
ꯅꯨꯄꯤꯅ ꯑꯦ ꯅꯨꯄꯥꯅꯀꯣ ꯅꯨꯄꯤꯕꯨ ꯄꯥꯝꯕꯗꯣ
ꯎꯝ
ꯀꯃꯥꯏꯅ ꯄꯥꯝꯕ꯭ꯔꯥ ꯍꯥꯏ ꯍꯥꯏꯌꯨꯅꯦ
ꯋꯥꯈꯜ ꯆꯥꯅꯕꯅꯤ ꯀꯩꯅꯣ
ꯑꯗꯨꯗꯤ ꯁꯛꯄꯨꯗꯤ ꯌꯦꯡꯗꯦ
ꯌꯦꯡꯗꯦ
ꯏꯁ ꯅꯆꯤꯟ ꯊꯤꯅꯨ ꯅꯆꯤꯟ ꯊꯤꯅꯨ ꯂꯣꯢ ꯁꯛꯇ ꯌꯦꯡꯕꯅꯦ
ꯌꯦꯡꯗꯦ ꯌꯦꯡꯗꯦ
ꯌꯦꯡꯉꯦ ꯌꯦꯡꯉꯦ ꯌꯦꯡꯉꯦ ꯏꯁ ꯃꯆꯤꯟ ꯊꯤꯅꯨ ꯌꯦꯡꯗꯦ ꯍꯥꯏꯕꯁꯦ ꯁꯤꯡꯅ ꯌꯦꯡꯕꯗꯣ
ꯑꯗꯨ ꯁꯛꯇ ꯁꯨꯝ ꯌꯦꯡꯉꯗꯤ ꯊꯤꯔꯤꯒꯩꯗꯨꯗꯤ ꯀꯃꯥꯏꯅ ꯇꯧꯗꯣꯏꯕ
ꯅꯠꯇꯦ ꯁꯛꯁꯨ ꯐꯖꯕ ꯁꯛꯁꯨ ꯐꯖꯕꯤ ꯑꯗꯨꯒ ꯀꯩ ꯍꯥꯏꯁꯤꯔꯥ ꯋꯥꯁꯨ ꯏꯟꯕ
ꯎꯝ
ꯑꯗꯨ ꯂꯩꯌꯦꯗꯅ
ꯎꯝ
ꯑꯗꯨꯁꯨ ꯂꯩꯌꯦꯗꯅ
ꯍꯣꯏꯅꯦ ꯑꯗꯨꯅꯤ ꯑꯗꯨ ꯑꯃꯗꯨꯗꯤ ꯑꯗꯨꯝ ꯌꯥꯎꯗ꯭ꯔꯣꯗꯣ
ꯢꯁ ꯑꯗꯣ ꯐꯥꯔꯒ ꯐꯥꯔꯒ ꯁꯥꯛ ꯊꯤꯔꯗꯤ ꯌꯥꯔꯦ
ꯀꯔꯤ
ꯁꯥꯛ ꯁꯥꯛ ꯊꯤꯔꯁꯨ ꯃꯕꯨꯛ ꯐꯠꯂꯗꯤ ꯐꯥꯔꯗꯤ ꯂꯣꯏꯔꯦ ꯍꯥꯏꯅꯦ ꯑꯗꯨꯗꯤ ꯅꯪ ꯅꯪ ꯍꯥꯏꯔꯤꯁꯦ ꯏꯁ ꯏꯁ ꯅꯆꯤꯟ ꯊꯤꯅꯀꯣ ꯅꯆꯤꯟ ꯊꯤꯅꯨ
ꯇꯥꯅꯤꯡꯗꯦꯍꯦ ꯁꯤꯗꯤ ꯅꯪ ꯈ꯭ꯋꯥꯏꯗꯒꯤ ꯅꯆꯤꯟꯊꯤꯕꯅꯦ
ꯃꯦ
ꯏꯁ ꯀꯅꯥꯝ ꯁꯨ ꯊꯖꯔꯣꯢ ꯀꯅꯥꯝꯁꯨ ꯊꯥꯖꯔꯔꯣꯏ ꯅꯪꯕꯣ ꯑꯗꯨꯗꯤ
ꯑꯗꯨꯗꯤ ꯃꯁꯛ ꯐꯖꯕ ꯉꯥꯛꯇ ꯂꯩꯇꯥꯔꯦꯅꯦ ꯅꯨꯄꯤꯁꯦ
ꯅꯠꯇ ꯅꯠꯇ ꯑꯗꯨꯝ ꯂꯩꯗꯅ ꯌꯥꯝꯅ ꯊꯤꯕꯗꯤ ꯄꯥꯝꯗꯕꯅꯦ ꯃꯤꯁꯦ ꯍꯧꯖꯤꯛꯀꯥꯟꯗꯤ ꯆꯥꯛ ꯐꯖꯥꯕꯤ ꯈꯛꯇ ꯈꯜꯂꯒ ꯇꯧꯕꯅꯦ ꯑꯩ ꯑꯦꯁꯅ ꯅꯪ ꯌꯥꯝꯅ ꯆꯤꯟ ꯊꯤꯌꯦ ꯅꯪ
ꯆꯤꯟ ꯊꯤꯕꯅ ꯅꯥꯠꯇꯦꯅꯦ
ꯆꯤꯟꯊꯤ ꯍ ꯆꯤꯟꯊꯤ ꯑꯦ
ꯇꯦꯕ ꯐꯖꯕꯗꯤ ꯂꯣꯏ ꯐꯖꯅ ꯌꯥꯔꯕꯝꯅꯦꯕ
ꯎꯝ
ꯊꯤꯔꯝꯕꯗꯩ ꯐꯖꯕ ꯃꯌꯥꯝ ꯂꯩꯁꯤꯗꯤ
ꯊꯤꯕꯁꯤꯡꯅꯦ ꯃꯕꯨꯛ ꯌꯥꯝ ꯐꯕꯗꯣ ꯌꯥꯝ ꯍꯥꯏꯔꯝꯃꯦ
ꯎꯝ ꯊꯤꯕꯗꯁꯨ ꯐꯠꯇꯕ ꯌꯥꯝ ꯂꯩꯕꯅꯦ
ꯑꯗꯨꯔ ꯊꯤꯔꯒ ꯐꯠꯇꯕꯁꯨ ꯌꯥꯝ ꯌꯥꯎꯋꯦ
ꯎꯝ
ꯑꯣ ꯑꯁ ꯑꯗꯨꯗꯤ ꯅꯪ ꯍꯥꯏꯔꯤꯁꯦ ꯌꯥꯝꯗꯤ ꯀꯔꯛꯄ ꯃꯥꯂꯀꯣ ꯅꯪꯁꯦ
ꯑꯦ ꯌꯥꯝ